ꯍꯜꯂꯣ꯫
ꯑꯣ ꯇꯥꯏꯌꯦ ꯇꯥꯏꯌꯦ ꯇꯥꯕ꯭ꯔꯣ ꯅꯪꯗꯤ꯫
ꯍꯜꯂꯣ ꯇꯥꯔꯕꯣ꯫
ꯇꯥꯏꯌꯦ ꯇꯥꯏꯌꯦ꯫ ꯅꯪꯗꯤ ꯇꯥꯕ꯭ꯔꯣ꯫
ꯀꯃꯥꯏ ꯀꯃꯥꯏ ꯇꯧꯔꯤꯒꯦ꯫
ꯁꯨꯝ ꯂꯩꯔꯤ ꯍꯥꯏꯗꯨꯅꯤ ꯀꯔꯤꯕꯨ ꯇꯧꯅꯤ ꯁꯨꯝ ꯂꯥꯏꯔꯤꯛ ꯈꯔ ꯄꯥ ꯈꯔ ꯆꯥ ꯈꯔ ꯇꯨꯝ ꯃꯄꯥꯟ ꯀꯩꯕꯥꯜ ꯊꯣꯛꯑꯒ ꯀꯣꯏꯕ ꯆꯠꯄꯒꯗꯤ ꯇꯧꯗꯕ ꯀꯨꯏꯔꯦ ꯑꯗꯨꯝ ꯂꯥꯏꯔꯤꯛ ꯈꯔ ꯄꯥ ꯅꯣꯡꯃꯒꯤ꯫ ꯈꯔ ꯆꯥꯔꯒ ꯑꯗꯨꯝ ꯑꯗꯒꯤ ꯌꯨꯝꯒ ꯈꯔ ꯋꯥꯔꯤ ꯋꯥꯇꯥꯏ ꯁꯥꯟꯅꯔꯒ ꯑꯗꯨꯝ ꯁꯨꯃꯥꯏꯅ ꯇꯧꯔꯤ ꯍꯥꯏꯗꯨꯅꯤ ꯅꯪꯗꯤ ꯀꯔꯝ ꯀꯔꯝ ꯇꯧꯔꯤꯅꯣ꯫
ꯑꯩꯁꯨ ꯑꯗꯨꯝ ꯂꯩꯔꯤ ꯍꯥꯏꯇꯥꯔꯦ ꯀꯣꯆꯤꯡ ꯑꯃ ꯆꯠꯂꯤꯌꯦ ꯑꯗꯨ ꯈꯛꯇꯅꯤ ꯆꯠꯂꯤꯁꯦ ꯑꯗꯨꯗꯩ ꯍꯜꯂꯛꯑꯒꯗꯤ ꯑꯩꯁꯨ ꯆꯥꯔ ꯊꯛꯑꯅꯤ ꯑꯗꯩ ꯂꯥꯏꯔꯤꯛ ꯄꯥꯔꯒ ꯄꯥꯔꯦ ꯑꯗꯨ ꯅꯠꯇ꯭ꯔꯗꯤ ꯑꯗꯨꯝ ꯂꯩꯔꯦ ꯑꯩꯗꯣ ꯅꯪ꯫ ꯀꯩꯅꯣꯃ ꯍꯪꯒꯦ ꯇꯧꯔꯛꯄꯅꯤꯅꯦ꯫ ꯅꯪ ꯑꯦꯛꯖꯥꯝ ꯑꯃ ꯊꯥꯅꯤ ꯍꯥꯏꯗꯨꯕꯨ ꯀꯃꯥꯏꯅ ꯇꯧꯈ꯭ꯔꯒꯦ ꯊꯥꯈ꯭ꯔꯕꯣ ꯂꯣꯏꯈ꯭ꯔꯕ ꯌꯧꯗ꯭ꯔꯤꯕ ꯑꯦꯛꯖꯥꯝꯅ ꯑꯗꯒꯤ ꯄ꯭ꯔꯤꯄꯦꯔꯦꯁꯟꯅ ꯀꯃꯥꯏꯅ ꯇꯧꯔꯤꯕꯥꯅ ꯑꯩꯁꯦ ꯍꯪꯒꯦ ꯇꯧꯕꯅꯤꯅꯦ꯫
ꯑꯩꯒꯤ ꯑꯦꯛꯖꯥꯝꯗꯣ ꯊꯥꯗ꯭ꯔꯤꯌꯦ ꯑꯦꯛꯖꯥꯝꯗꯨꯒꯤ ꯊꯥꯔꯗꯤ ꯑꯩ ꯑꯦꯛꯖꯥꯝꯗꯣ ꯊꯥꯈ꯭ꯔꯗꯤ ꯑꯩ ꯊꯕꯛ ꯈꯔ ꯀꯣꯝꯒꯗꯕꯅꯦ ꯑꯗꯣ ꯑꯦꯛꯖꯥꯝꯗꯣ ꯊꯥꯗ꯭ꯔꯤꯕꯒꯤ ꯑꯩꯁꯦ ꯊꯕꯛ ꯑꯃ ꯍꯥꯏꯗꯤ ꯑꯩꯉꯣꯟꯗ ꯊꯕꯛ ꯑꯃ ꯂꯣꯏꯊꯣꯛꯈꯤꯗꯕꯒꯤ ꯃꯑꯣꯡꯗ ꯑꯗꯨꯃꯥꯏꯅ꯫ ꯇꯧꯔꯒ ꯏꯄꯟ ꯄꯜꯂꯒ ꯂꯩꯔꯦ ꯑꯗꯨꯅꯅꯦ ꯑꯦꯛꯖꯥꯝꯗꯣ ꯃꯊꯪ ꯊꯥ ꯂꯣꯏꯁꯤꯜꯂꯛꯄ ꯁ꯭ꯋꯥꯏꯗ ꯑꯗꯨꯃꯥꯏꯅ ꯇꯥꯔꯦ ꯑꯗꫭ ꯄ꯭ꯔꯤꯄꯔꯦꯁꯟꯁꯦ ꯅꯛꯁꯤꯜꯂꯛꯑꯒꯅ ꯍꯦꯟꯅ ꯀꯩꯅꯣ꯫ ꯀꯩꯅꯣ ꯇꯧꯔꯦ ꯇꯟꯕ ꯍꯦꯟꯒꯠꯂꯛꯄ ꯍꯥꯏꯗꯔꯥ ꯍꯦꯟꯅ ꯄ꯭ꯔꯤꯄꯦ꯫
ꯈꯔ ꯀꯟꯅ ꯍꯣꯠꯅꯔꯣ꯫ ꯆꯥꯛ ꯏꯁꯤꯡꯒꯗꯤ ꯆꯥꯔꯕꯣ ꯉꯁꯤꯒꯤ ꯀꯃꯥꯏꯅ ꯇꯧꯈ꯭ꯔꯒꯦ꯫ ꯍꯜꯂꯣ꯫
ꯍꫭꯏ ꯐꯔꯕꯅꯤ ꯀ꯭ꯂꯥꯁꯁꯨ ꯑꯝꯇ ꯌꯦꯡꯗ꯭ꯔꯦ ꯇꯧꯔꯤꯁꯦ ꯑꯗꯨꯅ ꯅꯛꯁꯤꯜꯂꯛꯑꯒꯅ ꯍꯦꯟꯅ ꯃꯅꯤꯡꯍꯟꯕ꯭ꯔꯥ ꯀꯩꯅꯣꯝ ꯇꯧꯈꯠꯂꯛꯑꯦꯗ ꯅꯛꯁꯤꯜꯂꯝꯗꯥꯏꯒꯤ ꯑꯦꯛꯖꯥꯝ ꯀꯨꯏꯁꯤꯜꯂꯛꯇꯕꯒꯤ ꯀꯟꯅ ꯍꯦꯟꯅ ꯄꯥꯗꯧꯕ ꯃꯇꯝ꯫ ꯃꯇꯝꯁꯤꯗꯅ ꯍꯦꯟꯅ ꯁꯨꯃꯥꯏꯅ ꯇꯧꯔꯒ ꯂꯩꯔꯦ ꯇꯧꯔꯤꯁꯦ ꯏꯟ ꯏꯄꯟ ꯄꯟꯕ ꯑꯃꯒꯤ ꯇꯥꯏꯞꯇ ꯑꯗꯨꯃꯥꯏꯅ ꯇꯧꯔꯒ ꯂꯩꯔꯦ ꯑꯗꯨꯕꯨ ꯐꯖꯅ ꯄꯤꯒꯦꯅꯗꯤ ꯈꯜꯂꯤ ꯑꯦꯛꯖꯥꯝꯁꯦ ꯑꯗꯨꯅꯤ ꯇꯧꯔꯤꯁꯦ ꯑꯩꯗꯤ ꯀꯣꯆꯤꯡ ꯅꯨꯡꯆꯤꯡꯗꯤ꯫ ꯇꯧꯕꯗꯤ ꯂꯣꯏꯈ꯭ꯔꯦ ꯑꯩꯒꯤꯗꯤ ꯑꯦꯛꯖꯥꯝꯗꯣ ꯊꯥ ꯃꯨꯛꯇ ꯉꯥꯏꯔꯕꯅꯤꯅ ꯑꯗꯨꯅ ꯁꯨꯝ ꯅꯣꯠꯁ ꯀꯩꯀꯩꯗꯒꯤ ꯇꯧꯕꯗꯣ ꯁꯨꯝ ꯌꯦꯡꯕꯅꯤ ꯇꯧꯔꯤꯁꯦ ꯑꯗꯒꯤ ꯑꯅꯧ ꯑꯅꯧꯕ ꯁꯨꯝ ꯃꯣꯏ ꯕꯤꯗꯤꯑꯣ ꯀꯔꯤ ꯀꯔꯤꯁꯤꯡꯗꯣ ꯌꯦꯡꯉꯒ ꯑꯗꯨꯃꯥꯏꯅ ꯍꯣꯠꯅꯔꯒ ꯇꯧꯕꯅꯤ꯫ ꯅꯪꯗꯤ ꯅꯪꯗꯤ ꯀꯃꯥꯏꯅ ꯇꯧꯋꯤ ꯅꯪꯗꯤ ꯅꯣꯏꯒꯤ ꯅꯍꯥꯟꯒꯤ ꯅꯪꯅ ꯊꯥꯅꯤ ꯍꯥꯏꯕ ꯑꯦꯛꯖꯥꯝꯗꯣ ꯑꯗꯨꯒꯤ ꯐꯣꯝ ꯊꯥꯕ ꯑꯩ ꯎꯔꯝꯃꯤ ꯅꯪꯗꯤ ꯐꯣꯝ ꯅꯨꯡꯗꯤ ꯊꯥꯖꯤꯟꯈ꯭ꯔꯕ ꯅꯠꯇ꯭ꯔꯒꯅ ꯀꯃꯥꯏ ꯇꯧꯔꯤ꯫
ꯑꯦꯛꯖꯥꯝꯗꯣ ꯐꯨꯝ ꯊꯥꯔꯦ ꯑꯩꯖꯨ ꯊꯥꯖꯤꯟꯒꯦ ꯇꯧꯔꯤꯌꯦ ꯊꯥꯖꯤꯜꯂꯅꯤ ꯍꯣꯔꯦꯟꯗꯤ ꯑꯗꯨꯒ ꯀꯩꯀꯩꯅꯣ ꯈꯔ ꯌꯦꯡꯅ ꯌꯦꯡꯉꯅꯤ ꯑꯦꯛꯖꯥꯝꯕꯨꯗꯤ ꯋꯥꯠꯂꯤꯗ꯫
ꯍꯣꯏꯅꯦ ꯅꯪꯒꯤ ꯀꯩꯅꯣ ꯇꯧꯕꯗꯣ ꯅꯪꯒꯤ ꯐꯣꯝ ꯊꯥꯖꯤꯟꯕꯗꯣ ꯈꯔ ꯉꯟꯅ ꯊꯥꯖꯤꯜꯂꯣꯅꯦ ꯅꯠꯇ꯭ꯔꯒꯗꯤ ꯍꯥꯏꯗꯤ ꯂꯥꯁ ꯗꯦꯠ ꯑꯗꯨꯃꯥꯏꯅ ꯉꯥꯏꯔꯒ ꯂꯩꯒꯅꯨ ꯂꯥꯞꯄꯤꯉꯩꯗꯒꯤ ꯊꯥꯖꯤꯜꯂꯣꯕ ꯑꯋꯥꯠ ꯑꯄꯥ ꯑꯗꯒꯤ ꯅꯦꯠ ꯌꯥꯕ ꯌꯥꯗꯕ ꯍꯥꯏꯕꯁꯤ ꯇꯝꯕ ꯉꯝꯕ ꯅꯠꯇꯦ ꯑꯗꯨꯗꯨꯅ꯫ ꯈꯔ ꯃꯇꯝ ꯂꯩꯔꯤꯉꯩꯗ ꯈꯔ ꯉꯟꯅ ꯇꯧꯔꯒ ꯂꯣꯏꯊꯣꯛꯑꯒ ꯂꯩꯕꯅ ꯐꯩ ꯅꯠꯇ꯭ꯔꯗꯤ ꯇꯧꯒꯗꯕ ꯂꯩꯈ꯭ꯔꯕ ꯊꯕꯛꯇꯨꯗꯤ ꯉꯟꯅ ꯇꯧꯕꯅ ꯐꯩ ꯍꯥꯏꯗꯤ ꯑꯔꯣꯏꯕ ꯄꯨꯡꯖꯥꯗ ꯇꯧꯔꯒ ꯀꯔꯤ ꯇꯧꯅꯤ ꯀꯔꯤ ꯀꯔꯤ ꯊꯣꯛꯀꯅꯤꯁꯨ ꯈꯪꯕ ꯉꯝꯗꯝꯅꯤꯅ ꯃꯇꯝ ꯂꯩꯔꯤ꯫ ꯉꯩꯗ ꯐꯖꯅ ꯒ꯭ꯌꯥꯟ ꯇꯥꯅ ꯇꯧꯒꯗꯕꯅꯤꯅ ꯐꯣꯝ ꯃꯦꯟꯕ ꯈꯣꯠꯄ ꯍꯥꯏꯗꯣ ꯍꯥꯊꯨ ꯍꯥꯊꯨ ꯇꯧꯔꯒ ꯁꯣꯏꯕ ꯌꯥꯕꯁꯨ ꯅꯠꯇꯦ ꯅꯪꯒꯤ ꯐꯣꯝ ꯊꯥꯈꯤꯕꯗꯣ ꯐꯅ ꯀꯨꯏꯔꯕꯅꯤ ꯑꯗꯨꯏꯗꯣ ꯀꯩꯅꯣ ꯇꯧꯗ꯭ꯔꯦ ꯅꯪ ꯍꯧꯖꯤꯛ ꯐꯥꯎꯕ ꯃꯦꯟꯗ꯭ꯔꯗꯤ ꯃꯦꯟꯁꯤꯟꯅꯕ ꯇꯧ꯫ ꯑꯩꯅ ꯅꯍꯥꯟ ꯌꯦꯡꯕꯗꯕꯨꯗꯤ ꯅꯪꯒꯤ ꯀꯩꯅꯣ ꯃꯇꯝꯗꯣ ꯐꯅ ꯁꯥꯡꯈꯤꯕꯅꯤ ꯈꯔ ꯁꯥꯡꯈꯤꯗꯕꯅꯤ ꯃꯇꯝꯗꯣ ꯑꯗꯨꯕꯨ ꯀꯩꯅꯣ ꯇꯧꯔꯣ ꯅꯪ ꯃꯦꯟꯁꯤꯟꯅꯕ ꯇꯧꯔꯣ ꯍꯟꯗꯛꯇꯤ ꯌꯥꯏ ꯌꯥꯗꯦ ꯀꯔꯤ ꯀꯔꯤ ꯌꯥꯝꯅꯁꯨ ꯇꯧꯕꯅꯤ꯫ ꯍꯥꯏꯗꯤ ꯕꯦꯔꯥ ꯕꯦꯔꯤ ꯌꯥꯝꯅ ꯀꯥꯏ ꯍꯥꯏꯔꯒ ꯑꯗꯨꯃꯥꯏꯅ ꯏꯃꯥꯟꯅꯕ ꯃꯈꯩ ꯃꯦꯟꯕꯗꯁꯨ ꯑꯗꯨꯃꯥꯏꯅ ꯍꯥꯏꯔꯛꯑꯦ ꯑꯗꯨꯗꯨꯅ ꯅꯪꯁꯨ ꯊꯨꯅ ꯃꯤꯟꯖꯜꯂꯧꯅꯕ ꯇꯧꯔꯣ ꯉꯁꯤ ꯍꯦꯛꯇ ꯃꯟꯖꯜꯂꯣ ꯁꯣꯏꯗꯕꯤꯗ ꯅꯪꯒꯤ ꯆꯦ ꯆꯥꯡ ꯀꯔꯤ ꯀꯔꯤꯗꯨꯗꯤ ꯂꯣꯏꯅ ꯁꯨꯅ ꯂꯩꯔꯕ꯭ꯔꯣ ꯅꯠꯇ꯭ꯔꯒꯅ꯫ ꯑꯋꯥꯠ ꯑꯄꯥ ꯂꯩꯔꯤꯕ꯭ꯔꯥ ꯌꯦꯡꯁꯤꯜꯂꯣ ꯐꯖꯅ꯫
ꯆꯦ ꯆꯥꯡꯗꯣ ꯂꯣꯏꯅ ꯁꯨꯔꯦ ꯑꯩꯅ ꯊꯥꯖꯤꯟꯗꯕꯗꯣ ꯑꯃꯈꯛ ꯉꯥꯏꯕ ꯑꯗꯨꯒꯤꯅꯤꯅꯦ ꯑꯩꯅ ꯉꯥꯏꯔꯝꯕꯁꯦ ꯑꯗꯣ ꯍꯣꯔꯦꯟ ꯅꯪꯕ ꯌꯥꯏꯅ ꯍꯥꯏꯔꯛꯄ ꯑꯗꯨꯒꯤ ꯍꯣꯔꯦꯟ ꯅꯪꯉꯗꯤ ꯊꯥꯖꯤꯜꯂꯒꯦꯅ ꯇꯧꯕ ꯑꯩꯁꯨ ꯊꯨꯅꯗꯤ ꯊꯥꯖꯅꯤꯡꯕꯅꯦꯕ꯫ ꯕꯦꯔꯥ ꯇꯧꯗ꯭ꯔꯤꯉꯩꯗ ꯑꯗꯨꯗ ꯆꯦ ꯆꯥꯡꯗꯣ ꯁꯨꯗ꯭ꯔꯕꯅꯤꯅ ꯊꯥꯖꯟꯕꯗꯣ ꯃꯣꯏ ꯐꯔꯛ ꯇꯥꯔꯅꯤꯅ ꯊꯥꯖꯟꯗꯕꯤ ꯉꯥꯏꯔꯦ ꯂꯩꯕꯅꯦꯕ ꯑꯗꯨꯒꯤꯅꯤꯅꯦ꯫
ꯑꯗꯨꯗ ꯅꯪꯗꯤ ꯊꯥꯖꯤꯟꯕꯗꯨꯗꯤ ꯅꯪ ꯅꯁꯥꯅ ꯊꯥꯖꯤꯟꯕ ꯍꯩꯗꯣꯔꯤꯕ꯭ꯔꯥ ꯅꯠꯇ꯭ꯔꯒꯅ ꯅꯪꯅ ꯍꯥꯏꯗꯤ ꯃꯣꯏꯒꯤ ꯀꯔꯤ ꯗꯨꯀꯥꯟ ꯐꯝꯕ ꯃꯤꯒꯨꯝꯕꯗ ꯊꯥꯖꯤꯟꯅꯩꯗꯅ ꯑꯗꯨꯃꯥꯏꯅ ꯊꯥꯖꯤꯟꯗꯣꯔꯤꯕ꯭ꯔꯥ ꯆꯦ ꯆꯥꯡꯗꯨꯁꯨ ꯐꯖꯅ ꯌꯦꯡꯉꯣ ꯀꯔꯤ ꯀꯔꯤ ꯅꯪ ꯐꯣꯝꯗꯣ ꯊꯥꯖꯤꯟꯗ꯭ꯔꯤꯉꯩꯗ ꯍꯥꯟꯅ ꯆꯦ ꯆꯥꯡ꯫ ꯀꯔꯤ ꯀꯔꯤ ꯀꯔꯤ ꯆꯪꯕꯅꯣ ꯍꯥꯏꯗꯣ ꯃꯣꯏꯒꯤ ꯑꯩꯈꯣꯏꯒꯤ ꯋꯦꯕꯁꯥꯏꯠ ꯀꯔꯤ ꯀꯔꯤ ꯂꯩꯔꯤꯗꯨꯗ ꯆꯪꯉꯣ ꯑꯗꯨꯏꯗꯨꯒ ꯀꯔꯤ ꯀꯔꯤꯅꯣ ꯍꯥꯏꯕꯗꯣ ꯅꯪ ꯅꯁꯥꯅ ꯍꯥꯟꯅ ꯐꯖꯅ ꯄꯥꯊꯣꯛꯑꯣ ꯄꯨꯂꯞ ꯄꯨꯂꯞꯇꯣ ꯅꯪ ꯄꯨꯜꯂꯞ ꯇꯌꯥꯔꯤ ꯑꯣꯏꯔꯦ ꯄꯨꯜꯂꯞ ꯔꯦꯗꯤ ꯔꯦꯗꯤ ꯑꯣꯏꯔꯦ ꯍꯥꯏꯕ ꯃꯇꯝꯗ ꯅꯪꯗꫭ ꯐꯣꯝꯗꯣ꯫ ꯃꯦꯟꯕ ꯌꯥꯅꯕ ꯍꯥꯏꯗꯤ ꯍꯥꯏꯗꯤ ꯃꯦꯟꯕ ꯑꯃꯨꯛ ꯍꯧꯔꯨꯔꯒ ꯑꯦ ꯁꯤꯃ ꯆꯦ ꯁꯤꯃ ꯋꯥꯠꯂꯝꯃꯦ ꯍꯥꯏꯔꯒ ꯑꯃꯨꯛ ꯃꯔꯛꯇ ꯂꯦꯞꯄꯗꯨꯁꯨ ꯅꯨꯡꯉꯥꯏꯇꯦ ꯑꯗꯒꯤꯗꯤ ꯃꯣꯏꯗꯤ ꯃꯇꯝ ꯑꯀꯛꯅꯕꯁꯨ ꯂꯩꯗꯅ ꯃꯦꯟꯒꯗꯕ ꯃꯇꯝꯗ ꯍꯥꯏꯗꯤ ꯀꯨꯏꯅ ꯁꯥꯡꯅ ꯁꯨꯝ ꯀꯩꯅꯣꯗꯣ ꯍꯥꯡꯉꯒ ꯂꯩꯔꯗꯤ ꯃꯦꯟꯕꯗ꯫ ꯗꯨ ꯂꯣꯏꯁꯤꯟꯗꯕꯤꯗ ꯂꯩꯔꯗꯤ ꯃꯁꯥ ꯃꯊꯟꯇ ꯃꯣꯏꯗ ꯌꯥꯒꯤꯗꯦ ꯍꯥꯏꯔꯁꯨ ꯇꯥꯏ ꯑꯗꯨꯃꯥꯏꯅ ꯑꯗꯨꯅ ꯅꯨꯡꯉꯥꯏꯇꯕꯅꯤꯅ ꯅꯪꯅ ꯍꯥꯟꯅ ꯐꯖꯅ ꯄꯥꯊꯣꯛꯑꯣ ꯅꯪꯅ ꯃꯦꯟꯗ꯭ꯔꯤꯉꯩ ꯃꯃꯥꯡꯗ ꯀꯔꯤ ꯀꯔꯤ ꯆꯪꯒꯗꯕ ꯑꯗꯒꯤ ꯃꯣꯏꯒꯤ ꯐꯣꯇꯣꯒꯤ ꯁꯥꯏꯖ ꯀꯔꯤ ꯀꯔꯤꯁꯨ ꯂꯩꯗꯅ ꯑꯗꯒꯤ ꯅꯪꯒꯤ ꯁꯥꯏꯟ꯫ ꯇꯧꯕ ꯈꯣꯠꯄꯗꯨ ꯁꯥꯏꯖ ꯀꯌꯥ ꯀꯌꯥ ꯑꯣꯏꯗꯣꯔꯤꯅꯣ ꯍꯥꯏꯕꯗꯣ ꯐꯖꯅ ꯀꯩꯅꯣ ꯇꯧꯔꯣ ꯐꯖꯅ ꯌꯦꯡꯊꯣꯛꯑꯣ ꯑꯗꯨꯏꯗꯨꯒ ꯄꯥꯊꯣꯛꯑꯒ ꯇꯧꯔꯒ ꯑꯗꯨꯃꯥꯏꯅ ꯃꯦꯟꯁꯤꯜꯂꯒ ꯇꯧꯑꯣꯣ ꯐꫭꯝ ꯃꯦꯟꯕꯗꯨꯗꯤ ꯅꯪ ꯅꯁꯥꯅ ꯃꯦꯟꯗꯧꯔꯤꯔꯥ ꯅꯠꯇ꯭ꯔꯒꯅ꯫ ꯀꯩꯅ ꯇꯧꯗꯣꯔꯤꯕꯅꯣ ꯑꯗꯨꯗꯨꯃꯒ ꯍꯥꯏꯔꯛꯑꯣ꯫
ꯑꯣ ꯐꯣꯝ ꯍꯦꯟꯕꯗꯨ ꯑꯩꯁꯨ ꯍꯩꯍꯧꯅꯕꯅ ꯑꯩ ꯏꯁꯥꯅ ꯑꯣꯏꯅ ꯇꯞꯅ ꯇꯞꯅ ꯌꯦꯡꯉꯒ ꯇꯧꯔꯒꯦ ꯇꯧꯕꯅꯦ ꯍꯥꯏꯗꯤ ꯁꯨꯝ ꯐꯣꯝ ꯊꯥꯖꯤꯜꯂꯤ ꯈꯨꯗꯤꯡꯒꯤ ꯃꯤꯉꯣꯟꯗ ꯁꯨꯝ ꯍꯥꯏꯔ ꯂꯩꯕꯗꯨꯖꯨ ꯄꯩꯁꯥꯁꯨ ꯇꯤꯡꯉꯦ ꯑꯗꯒꯤ꯫ ꯄꯩꯁꯥ ꯇꯤꯡꯗ꯭ꯔꯁꯨ ꯃꯤꯒꯤꯁꯨ ꯃꯇꯝ ꯃꯥꯡꯉꯤꯕꯅꯤꯅ ꯌꯥꯝ ꯀꯨꯏꯅ ꯆꯪꯕꯅꯤꯅ ꯑꯗꯨꯅ ꯑꯩꯁꯨ ꯍꯩꯍꯧꯅꯕ ꯑꯩꯅ ꯑꯗꯨꯝ ꯇꯧꯔꯒꯦ ꯇꯧꯕꯅꯤ ꯃꯤꯉꯣꯟꯗ ꯍꯥꯏꯅꯤꯡꯗꯕ ꯈꯪꯗꯕ ꯌꯥꯎꯔꯗꯤ ꯏꯆꯦ ꯍꯣꯏꯗ ꯍꯪꯉꯒꯦ ꯇꯧꯕ꯫
ꯃꯥꯅꯤ ꯃꯥꯅꯤ ꯅꯪꯅ ꯈꯜꯂꯤꯗꯣ ꯆꯨꯝꯃꯤ ꯏꯁꯥꯅ ꯇꯧꯒꯗꯕꯅꯤ ꯐꯣꯝ ꯑꯃ ꯃꯦꯟꯕꯒꯤꯗꯃꯛ ꯗꯨꯀꯥꯟꯗ ꯆꯠꯂꯒ ꯑꯔꯦꯝꯕꯗ ꯄꯩꯁꯥ ꯄꯤꯔꯒ ꯑꯗꯨꯃꯥꯏꯅ ꯑꯔꯦꯝꯕꯗ ꯄꯩꯁꯥ ꯄꯤꯕ ꯍꯥꯏꯗꯤ ꯏꯁꯥꯅ ꯇꯧꯕ ꯌꯥꯕ ꯊꯕꯛꯇꯨꯗꯤ ꯏꯁꯥꯅ ꯇꯧꯒꯗꯕꯅꯤ ꯅꯪꯒꯤ ꯐꯣꯟ ꯂꯩꯇꯕ ꯅꯠꯇꯦ ꯑꯗꯒꯤ ꯅꯃꯥꯟꯅꯕ ꯅꯃꯥꯟꯅꯕꯤ ꯀꯔꯤꯒꯤ ꯑꯗꯨꯃꯥꯏꯅ ꯍꯥꯏꯗꯤ ꯂꯦꯞꯇꯣꯞ ꯅꯨꯝꯇꯣꯛ ꯂꯩꯇꯕ ꯂꯦꯞꯇꯣꯞ ꯅꯣꯝꯇꯣꯛ ꯂꯩꯇꯕ ꯑꯣꯏꯔꯁꯨ ꯍꯧꯖꯤꯛꯀꯥꯟꯗꯤ ꯏꯁꯃꯥꯔꯠ ꯐꯣꯟ ꯍꯥꯏꯅ ꯄꯥꯏꯔꯤꯁꯤ ꯏꯁꯃꯥꯔꯠ ꯐꯣꯟꯁꯤꯗꯒꯤ ꯂꯣꯏꯅ ꯇꯧꯕ ꯌꯥꯔꯕ ꯄꯣꯠꯅꯤꯅ ꯁꯤꯁꯤꯗꯒꯤ ꯏꯁꯥꯅ ꯂꯣꯏꯅ ꯇꯧꯖꯒꯗꯕꯅꯤ ꯏꯁꯥꯅ ꯇꯧꯗ꯭ꯔꯒꯗꯤ ꯍꯩꯔꯣꯏ ꯑꯗꯨꯒ ꯁꯨꯝ ꯃꯤꯉꯣꯟꯗ ꯇꯧꯕꯒꯤ ꯍꯩꯅꯕꯤ ꯑꯗꯨꯁꯨ ꯊꯝꯕ ꯌꯥꯗꯦ ꯑꯗꯨ ꯅꯪ ꯅꯁꯥꯅ ꯇꯧꯔꯒ ꯃꯦꯟꯒꯅꯤ ꯍꯥꯏꯔꯤꯗꯣ ꯌꯥꯝꯅ ꯐꯔꯕꯅꯤ ꯅꯪ ꯅꯁꯥꯅ ꯃꯦꯟꯒꯗꯕꯅꯤ ꯅꯪꯒꯤ ꯃꯃꯤꯡ ꯑꯃ ꯁꯣꯏꯔꯣ ꯅꯠꯇ꯭ꯔꯒꯅ ꯀꯔꯤꯒꯨꯝꯕ ꯑꯃꯨ ꯁꯣꯏꯔꯣ ꯅꯪꯒꯤ ꯂꯩꯐꯝ ꯁꯣꯏꯔꯦ ꯈꯜꯂꯣ ꯕꯅꯥꯟ ꯑꯃ ꯁꯣꯏꯕ ꯃꯇꯝꯗ ꯃꯤꯅ ꯇꯧꯕꯗꯗꯤ ꯑꯗꯨ ꯇꯨꯡ ꯃꯥꯡ ꯌꯦꯡꯗꯕꯁꯨ ꯌꯥꯏ ꯑꯗꯒꯤ ꯅꯪꯅ ꯂꯥꯜꯂꯤꯕꯗꯨꯅ ꯁꯤꯅꯤ ꯆꯨꯝꯃꯤꯕꯗꯨꯅ ꯁꯤꯅꯤ ꯍꯥꯏꯕꯗꯨ ꯅꯪ ꯅꯁꯥꯒꯤ ꯄꯣꯠꯅꯤꯅ ꯅꯪ ꯅꯁꯥꯅ ꯍꯦꯟꯅ ꯈꯪꯖꯗꯧꯅꯤꯅ ꯑꯗꯨꯃꯥꯏꯅ ꯅꯪ ꯅꯁꯥꯅ ꯃꯦꯟꯒꯗꯕꯅꯤ ꯇꯧꯔꯤꯗꯣ ꯌꯥꯗ ꯌꯥꯗ꯭ꯔꯀꯥꯟꯗ ꯃꯤꯒꯤ ꯃꯇꯦꯡ ꯍꯥꯏꯗ ꯂꯧꯒꯗꯕꯅꯤ ꯍꯟꯗꯛꯅ ꯐꯣꯝ ꯍꯦꯟꯕꯁꯨ ꯂꯣꯏꯕ ꯅꯠꯇꯦ ꯑꯗꯨꯅ ꯃꯇꯨꯡꯗꯁꯨ ꯍꯩꯍꯧꯅꯕ ꯑꯗꯨꯃꯥꯏꯅ ꯇꯧ ꯃꯣꯏꯒꯤꯗꯣ ꯅꯪ ꯆꯪꯉꯒꯗꯤ ꯌꯦꯡꯉꯕ꯭ꯔꯥ ꯑꯩꯅ ꯇꯥꯕꯗꯗꯤ ꯃꯣꯏꯒꯤꯗꯣ ꯈꯔ ꯏꯁꯇꯦꯞꯇꯨ ꯈꯔ ꯁꯥꯡꯉꯦꯅ ꯍꯥꯏ ꯑꯗꯨꯅ ꯅꯪꯗꯣ ꯅꯪ ꯄꯥꯔꯒ ꯗꯤ ꯌꯦꯡꯉꯕ꯭ꯔꯥ ꯀꯔꯤ ꯀꯔꯤ ꯆꯪꯒꯅꯤ ꯀꯔꯤ ꯀꯔꯤ ꯇꯧꯒꯅꯤ ꯍꯥꯏꯕꯁꯤꯡꯗꯨꯗꯤ
ꯍꯣꯏ ꯌꯦꯡꯉꯦ ꯑꯩ ꯆꯪꯉꯒꯗꯤ ꯑꯩꯗꯤ ꯈꯔꯁꯨ ꯃꯦꯟꯕ ꯍꯧꯔꯝꯃꯕꯅꯦ ꯑꯗꯨꯒ ꯑꯩꯒꯤ ꯑꯋꯥꯠꯄ ꯗꯣꯀꯨꯃꯦꯟ ꯀꯩꯀꯩ ꯃꯄꯥꯗꯨꯅ ꯍꯥꯡꯍꯜꯂꯒ ꯊꯝꯃꯕꯅꯦ ꯑꯗꯨ ꯍꯌꯦꯡ ꯍꯣꯔꯦꯟ ꯅꯪꯉꯗꯤ ꯑꯗꯨꯝ ꯊꯥꯖꯟ ꯊꯥꯖꯤꯜꯂꯒꯦ ꯍꯣꯔꯦꯟ ꯑꯗꯨꯒꯤ ꯑꯋꯥꯠꯄꯗꯣ ꯃꯦꯟꯁꯤꯜꯂꯒ ꯅꯪꯗ꯭ꯔꯒꯅ ꯍꯌꯦꯡ ꯐꯥꯎꯇ ꯌꯦꯡꯉꯒꯦ ꯇꯧꯕꯅꯦ ꯑꯩꯁꯨ ꯌꯨꯝꯗꯗꯒꯤ ꯗꯣꯀꯨꯃꯦꯟ ꯑꯋꯥꯠꯄꯗꯣ ꯄꯤꯔꯛꯑꯣꯅ ꯊꯨꯅ ꯌꯥꯅꯕ ꯑꯝꯇ ꯄꯤꯕꯤꯔꯛꯑꯣꯅ ꯀꯟꯅ ꯍꯥꯏꯈꯤꯕꯅꯤ ꯅꯠꯇ꯭ꯔꯗꯤ ꯊꯦꯡꯅ ꯇꯧꯕꯗꯣ ꯅꯨꯡꯉꯥꯏꯇ ꯇꯦꯅ ꯐꯅꯋꯥꯝꯗꯤ ꯃꯦꯟꯁꯤꯟꯈ꯭ꯔꯕꯅꯦ ꯑꯩꯁꯨ ꯆꯪꯉꯒ ꯌꯦꯡꯉꯕꯅꯦꯕ ꯑꯗꯣ ꯈꯪꯗꯕ ꯌꯥꯎꯔꯁꯨ ꯍꯣꯔꯦꯟ ꯆꯤꯆꯦ ꯍꯣꯏꯗ ꯑꯗꯨꯝ ꯍꯪꯉꯛꯑꯒꯦ
ꯌꯥꯏꯌꯦ ꯌꯥꯏꯌꯦ ꯍꯪꯉꯛꯄꯒꯤꯗꯤ ꯍꯪꯉꯛꯑꯣ ꯍꯪꯉꯛꯇꯦ ꯍꯥꯏꯔꯤꯅꯤ ꯑꯩꯈꯣꯏꯗꯤ ꯍꯧꯖꯤꯛꯁꯨ ꯍꯧꯖꯤꯛꯁꯨ ꯑꯩꯅ ꯍꯧꯗꯣꯛꯂꯛꯑꯒ ꯅꯪꯅ ꯑꯗꯨꯝ ꯇꯧꯔꯤꯁꯤꯅꯤ ꯑꯗꯨꯅ ꯑꯁꯨꯃꯥꯏꯅ ꯁꯨꯝ ꯑꯗꯨꯝ ꯍꯪꯉꯛꯑꯣ ꯑꯩꯈꯣꯏꯅ ꯈꯤꯇꯪ ꯍꯥꯟꯅ ꯇꯧꯈꯤꯕ ꯍꯥꯏꯕꯗꯨ ꯑꯣꯏꯔꯕꯅꯤꯅ ꯑꯗꯨꯝ ꯈꯤꯇꯪ ꯅꯣꯏꯗꯒꯤ ꯈꯤꯇꯪ ꯍꯥꯏꯗꯤ ꯀꯩꯅꯣ ꯇꯧꯕꯗꯣ ꯈꯨꯠꯂꯣꯏꯕ ꯍꯥꯏꯗꯣ ꯑꯣꯏꯔꯦ ꯑꯩꯈꯣꯏꯅ ꯑꯗꯨꯗꯨꯅ ꯅꯪꯒꯤ ꯈꯪꯗꯕ ꯑꯗꯨ ꯍꯪꯉꯛꯑꯣ ꯑꯗꯨꯝ ꯑꯗꯨꯗ ꯅꯪꯅ ꯁꯣꯏꯔ ꯇꯧꯁꯤꯟꯗꯧꯕ ꯁꯔꯨꯛ ꯑꯗꯒꯤ ꯃꯤ ꯑꯃꯗ ꯑꯃꯗ ꯍꯪꯉꯨꯔꯒ ꯍꯪꯕ ꯇꯂ ꯍꯥꯏꯔꯁꯨ ꯑꯩꯈꯣꯏ ꯂꯩꯔꯤꯁꯤꯅꯤ ꯑꯩꯉꯣꯟꯗ ꯑꯗꯨꯝ ꯍꯪꯉꯛꯑꯣ ꯇꯧꯔꯤꯗꯣ ꯅꯪꯅ ꯃꯦꯟꯕ ꯍꯧꯈ꯭ꯔꯦ ꯍꯥꯏꯕꯗꯤ ꯐꯔꯦ ꯅꯪꯅ ꯁꯨꯃꯦꯟ ꯃꯦꯟꯕ ꯍꯧꯗꯕ ꯑꯣꯏꯔꯒꯗꯤ ꯀꯨꯏꯅꯁꯨ ꯆꯪꯒꯅꯤ ꯑꯗꯨꯒꯤ ꯃꯊꯛꯇ ꯑꯩꯅ ꯍꯥꯏꯔꯤꯁꯤꯅꯦ ꯍꯧꯖꯤꯛꯇꯤ ꯃꯣꯏꯒꯤ ꯅꯦꯠꯀꯤ ꯅꯦꯠꯀꯤ ꯊꯕꯛꯅꯤꯅ ꯑꯃꯨꯛ ꯌꯥꯏ ꯌꯥꯗꯦ ꯇꯧꯕꯗꯣ ꯑꯗꯨ ꯇꯧꯗꯅꯕ ꯅꯪꯅ ꯃꯦꯟꯈꯤꯕ ꯍꯧꯕ ꯑꯣꯏꯔꯗꯤ ꯉꯁꯤ ꯉꯁꯤ ꯅꯠꯇ꯭ꯔꯒ ꯍꯌꯦꯡꯗꯣ ꯑꯗꯨꯃꯥꯏꯅ ꯂꯣꯏꯁꯤꯜꯂꯣ ꯉꯁꯤ ꯂꯣꯏꯁꯤꯟꯕ ꯅꯪꯗ꯭ꯔꯒꯁꯨ ꯍꯌꯦꯡꯗꯨꯗꯤ ꯁꯣꯏꯗꯕꯤꯗ ꯂꯣꯏꯁꯤꯜꯂꯣ ꯑꯩ ꯑꯩ ꯍꯌꯦꯡ ꯑꯃꯨꯛ ꯅꯪꯉꯣꯟꯗ ꯐꯣꯟ ꯇꯧꯔꯒ ꯑꯩꯅ ꯍꯪꯉꯛꯇꯣꯏꯅꯤ ꯅꯪꯒꯤꯁꯤ ꯂꯣꯏꯔꯕ ꯂꯣꯏꯗ꯭ꯔꯦ ꯍꯥꯏꯕꯗꯣ ꯑꯗꯨꯒ ꯅꯪ ꯂꯣꯏꯁꯤꯟꯅꯕꯗꯤ ꯇꯧꯔꯣ ꯑꯗꯨꯃꯥꯏꯅ ꯊꯤꯡꯊꯔꯒ ꯇꯧꯔꯅꯨ ꯍꯣꯏ ꯑꯗꯨꯗꯤꯅꯦ ꯍꯣꯏ ꯑꯗꯨ ꯑꯗꯨꯗꯤꯅꯦ ꯅꯪꯁꯨꯅꯦ ꯂꯥꯏꯔꯤꯛ ꯂꯥꯏꯁꯨꯗꯨꯁꯨ ꯑꯗꯨꯝ ꯄꯥꯎ ꯂꯦꯞꯇꯅ ꯂꯣꯏꯅ ꯍꯥꯏꯗꯤ ꯅꯪꯒꯤ ꯐꯣꯝ ꯃꯦꯟꯕ ꯈꯣꯠꯄꯗꯨꯁꯨ ꯇꯧꯔꯦ ꯑꯗꯨ ꯐꯣꯝꯗꯣ ꯃꯦꯜꯂꯕꯅꯤꯅ ꯑꯦꯛꯖꯥꯝ ꯍꯥꯏꯁꯦ ꯊꯥꯗꯧꯕ ꯂꯩꯔꯕꯅꯦ ꯑꯗꯨꯅ ꯂꯥꯏꯔꯤꯛ ꯀꯩꯀꯩꯗꯨꯁꯨ ꯐꯖꯅ ꯄꯥꯔꯣ ꯑꯩꯁꯨ ꯑꯗꯨꯝ ꯍꯥꯏꯗꯤ ꯑꯩꯒꯤ ꯇꯧꯐꯝ ꯊꯣꯛꯄ ꯗꯨ ꯐꯖꯅ ꯇꯧꯔꯒꯦ
ꯍꯣꯏ ꯍꯣꯏ
ꯊꯝꯃꯒꯦꯀꯣ ꯑꯗꯨꯗꯤ
ꯑ ꯊꯝꯃꯣ ꯆꯦ